ꯍꯥꯜꯂꯣ
ꯍꯜꯂꯣ
ꯍꯜꯂꯣ
ꯇꯥꯕ꯭ꯔꯣ
ꯑꯣ ꯇꯥꯔꯦ ꯇꯥꯔꯦ
ꯎꯝ ꯇꯥꯏ ꯇꯥꯏ
ꯑꯣ ꯀꯃꯥꯏ ꯀꯃꯥꯏ ꯂꯩꯔꯤꯒꯦ ꯕ꯭ꯔꯣ
ꯀꯩꯗꯣꯏꯅ ꯆꯥꯛ ꯆꯥ ꯇꯨꯝꯕ
ꯍꯧꯖꯤꯛꯇꯤ ꯀꯥꯂꯦꯟꯅꯤꯅ ꯁꯥꯕꯅꯤꯅ ꯂꯩꯐꯝ ꯆꯥꯐꯝ ꯈꯪꯗ꯭ꯔꯦ
ꯎꯝ ꯅꯨꯡꯊꯤꯟꯗꯕꯨꯗꯤ ꯉꯥꯎꯋꯦ ꯎꯝ ꯆꯞ ꯃꯥꯟꯅꯩꯗ ꯅꯨꯡꯊꯤꯟꯗ ꯈꯔ ꯉꯥꯏꯔꯦ
ꯅꯨꯡꯗꯥꯡꯗꯗꯤ ꯀꯩꯁꯨ ꯇꯧꯗꯦꯗ
ꯑꯩꯁ ꯀꯩ ꯀꯩ ꯍꯥꯏꯅꯣ ꯑꯣ ꯇꯥꯔꯦ ꯇꯥꯔꯦ ꯑꯗꯨꯒ ꯐꯠ ꯍꯥꯢꯔꯛꯑꯣ
ꯅꯨꯡꯊꯤꯟꯗꯕꯨꯗꯤ ꯐꯅꯌꯥꯝ ꯁꯥꯕꯅꯦꯕꯗꯨ ꯅꯨꯡꯗꯥꯡꯗꯗꯤ ꯇꯨꯝꯕ ꯌꯥꯗꯕ ꯈꯣꯠꯄ ꯇꯧꯗꯦꯕ ꯁꯥꯕ ꯁꯥꯕꯩ ꯇꯨꯝꯕ ꯌꯥꯗꯕꯗꯣ
ꯑꯣ ꯅꯨꯡꯗꯥꯡꯗꯗꯤ ꯑꯗꯨꯝ ꯒ꯭ꯌꯥꯟ ꯇꯥꯅ ꯇꯨꯝꯕ ꯌꯥꯏꯑꯦꯕ
ꯎꯝ ꯌꯥꯥꯢ ꯍꯥꯢꯁꯦ ꯊꯦꯡ ꯇꯨꯝꯃꯤꯗ ꯄꯨꯡ ꯑꯅꯤ ꯑꯍꯨꯝ ꯇꯥꯔ ꯑꯗꯨꯅꯅꯦ
ꯀꯩ ꯀꯩ ꯇꯧꯔ ꯂꯩꯔꯤꯅꯣ ꯍꯥꯢꯁꯦ
ꯑꯩ ꯑꯅꯤ ꯑꯍꯨꯝꯗꯤ ꯑꯗꯨꯝ ꯂꯥꯏꯔꯤꯛ ꯄꯥꯕꯅꯦ ꯑꯗꯨꯅꯅꯦ
ꯑꯣ ꯂꯥꯢꯔꯤꯛ ꯄꯥꯔꯤꯕ
ꯎꯝ ꯍꯧꯖꯤꯛꯇꯤ ꯅꯨꯡꯗꯥꯡꯗ ꯑꯣꯏꯅ ꯄꯥꯏꯌꯦ ꯅꯨꯡꯊꯤꯟꯁꯦ ꯑꯩ ꯂꯥꯏꯕ꯭ꯔꯦꯔꯤ ꯆꯠꯇ꯭ꯔꯦꯕꯀꯣ ꯁꯤꯠ ꯐꯪꯗꯕꯒꯤ ꯂꯥꯏꯕ꯭ꯔꯦꯔꯤ ꯐꯪꯉꯀꯥꯟꯗ ꯐꯪꯉꯒ ꯅꯪ ꯂꯥꯏꯕꯦꯔꯤ ꯂꯩꯔꯗꯕ ꯍꯧꯖꯤꯛ ꯂꯥꯏꯕ꯭ꯔꯔꯤ ꯂꯩꯇꯕꯒꯤ ꯅꯨꯡꯊꯤꯟꯗ ꯂꯥꯏꯔꯤꯛ ꯄꯥꯕ ꯌꯥꯗꯕꯅ ꯌꯨꯝꯗ ꯂꯩꯕꯅꯤꯅ ꯑꯗꯨꯝ ꯌꯨꯝꯒꯤ ꯊꯕꯛ ꯏꯪꯈꯥꯡ ꯂꯥꯛꯏꯅ ꯑꯗꯨꯅ ꯌꯥꯗꯕ
ꯑꯣ
ꯅꯨꯡꯗꯥꯡ ꯃꯤ‌ ꯂꯩꯇ꯭ꯔꯀꯥꯟ ꯄꯥꯕꯅꯤꯗ
ꯑꯣ ꯑꯗꯨꯅ ꯐꯩꯔꯦ ꯍꯥꯏꯗꯤ ꯋꯥꯈꯜ ꯆꯪꯕꯁꯨ ꯑꯗꯨꯅ ꯍꯦꯜꯂꯝꯒꯅꯤ
ꯎꯝ
ꯍꯧꯖꯤꯛ ꯀꯣꯆꯤꯡꯒꯨꯝꯕ ꯇꯧꯔꯤꯔꯣ ꯀꯩꯗꯧꯔꯤꯅꯣ
ꯑꯩ ꯀꯣꯆꯤꯡꯒꯤ ꯂꯣꯏꯈ꯭ꯔꯦ ꯍꯧꯖꯤꯛ ꯏꯁꯥꯅ ꯁꯦꯜꯞ ꯏꯁꯇꯗꯤ ꯇꯧꯖꯔꯤ
ꯑꯣ ꯀꯩꯀꯩ ꯑꯦꯛꯖꯥꯝ ꯇ꯭ꯔꯥꯏ ꯇꯧꯒꯦꯅ ꯈꯜꯂꯤꯅꯣ
ꯑꯩꯁꯦ ꯕꯦꯡꯀꯤꯡ ꯑꯦꯛꯖꯥꯝ ꯇ꯭ꯔꯥꯏ ꯇꯧꯕꯅꯤꯗ ꯑꯇꯣꯞꯄ ꯇꯧꯗꯦ
ꯑꯣ ꯕꯦꯡꯀꯤꯡꯁꯤ ꯌꯥꯝ ꯂꯨꯏ ꯍꯥꯏꯅꯦ ꯆꯨꯝꯖꯥꯠꯂꯥ ꯀꯃꯥꯏꯅ ꯇꯧꯕꯅꯣ ꯈꯪꯗꯦ
ꯅꯣꯏ ꯍꯥꯏꯁꯦ ꯁꯞꯖꯦꯛꯇꯨꯗꯤ ꯑꯃꯈꯛꯅꯤ ꯑꯗꯨꯗ ꯏꯁꯥꯅ ꯍꯣꯠꯅꯔꯗꯤ ꯉꯝꯅꯤꯗ ꯀꯩꯁꯨ
ꯀꯩꯁꯨ ꯌꯥꯝꯅ ꯂꯨꯕ ꯅꯠꯇꯦꯕ ꯑꯗꯨ ꯑꯣꯏꯇꯥꯔꯒꯗꯤ
ꯎꯝ ꯍꯣꯏ ꯍꯥꯡꯉꯤ ꯄꯣꯠꯇꯣ ꯂꯣꯏꯅ ꯈꯨꯨꯝꯗꯌꯥꯗ ꯂꯩꯇꯦꯕ ꯑꯩꯈꯣꯏꯅ ꯀꯣꯏꯁꯟ ꯈꯟꯕ ꯍꯩꯕꯗꯨꯅꯦꯕ ꯑꯦꯛꯖꯥꯝ ꯈꯟꯈꯤꯗꯣꯏꯁꯦ ꯍꯪꯉꯤ ꯃꯌꯥꯝꯗꯨꯗꯩ ꯎꯝ ꯂꯩ ꯂꯩ ꯅꯦꯒꯦꯇꯤꯚ ꯂꯩꯗꯣꯏꯅꯦ ꯂꯩꯗꯣꯏꯅꯦ
ꯍꯟꯗꯛꯀꯤ ꯑꯦꯛꯖꯥꯝ ꯕꯦꯡꯀꯤꯡꯁꯨ ꯀꯨꯏꯗ꯭ꯔꯦ ꯑꯗꯨꯃꯥꯏ ꯍꯥꯏꯅꯈꯤꯒꯨꯝ ꯇꯧꯏ ꯆꯨꯝꯕ꯭ꯔꯣ
ꯎꯝ ꯑꯦꯁ ꯕꯤ ꯑꯥꯏ ꯄꯤ ꯑꯣꯒ ꯑꯥꯏ ꯕꯤ ꯕꯤ ꯑꯦꯁ ꯄꯤ ꯑꯣꯒꯗꯤ ꯑꯥꯒꯁꯀꯤ ꯗꯦꯠ ꯑꯥꯒꯁ ꯗꯦꯠ ꯇ꯭ꯋꯦꯟꯇꯤ ꯇꯨ ꯑꯗꯨꯋꯥꯏꯗꯩ ꯍꯧꯗꯣꯏꯅꯦ ꯄ꯭ꯔꯤꯝꯁ
ꯑꯣ
ꯑꯗꯨꯒ ꯀ꯭ꯂꯥꯛꯀꯤꯅ ꯑꯃꯨꯛ ꯑꯥꯒꯁ ꯑꯥꯒꯁꯇꯒꯤ ꯊꯣꯛꯀꯗꯕ ꯅꯣꯇꯤꯐꯤꯀꯦꯁꯟ ꯅꯣꯇꯤꯐꯤꯀꯦꯁꯟ ꯑꯗꯨꯒ ꯑꯦꯛꯖꯥꯝꯅ ꯁꯦꯞꯇꯦꯝꯕꯔ ꯇꯥꯗꯣꯏꯕ
ꯑꯣ ꯀꯨꯏꯗ꯭ꯔꯦꯅꯦ
ꯎꯝ ꯀꯨꯏꯗ꯭ꯔꯦ
ꯑꯗꯨꯗꯤ ꯍꯧꯖꯤꯛꯁꯦ ꯑꯍꯤꯡ ꯇꯨꯝꯗꯒꯩ ꯂꯥꯏꯔꯤꯛꯁꯦ ꯐꯖꯅ ꯄꯥꯊꯔꯝꯃꯅꯤ
ꯎꯝ ꯂꯥꯏꯔꯤꯛ‌ ꯄꯥꯎ ꯍꯥꯏꯕꯖꯤ ꯌꯥꯝ ꯀꯟꯅ ꯍꯦꯟꯅ ꯄꯥꯕ ꯅꯠꯇꯦꯗ ꯑꯗꯨꯝ ꯑꯪꯀ ꯈꯔ ꯑꯗꯨꯝ ꯇꯣꯏꯅ ꯍꯣꯠ ꯁꯥꯟꯅꯕ ꯑꯗꯨ ꯃꯉꯥꯏꯔꯦ ꯇꯣꯏꯅ ꯍꯣꯠꯂꯤꯈꯩ ꯏꯁ ꯏꯁꯄꯤꯠ ꯍꯦꯟꯀꯠꯇꯣꯏꯅꯦꯕ
ꯃꯥꯥꯅꯤ ꯃꯥꯥꯅꯤ ꯕꯦꯡꯀꯤꯡꯒꯤ ꯏꯁꯄꯤꯠꯀꯨꯝꯕꯗꯁꯨ ꯈꯔ ꯂꯩꯔꯝꯅꯤ
ꯏꯁꯄꯤꯠ ꯉꯥꯛꯇꯅꯦ ꯁꯨꯝꯕ ꯍꯥꯏꯗꯤ ꯀꯝꯄ꯭ꯌꯨꯇꯔ ꯕꯦꯁꯤꯁꯇ ꯊꯕ ꯑꯦꯛꯖꯥꯝꯁꯤ ꯏꯁꯄꯤꯠꯅꯦꯕ ꯑꯗꯣ ꯁꯠꯆꯠ ꯈꯨꯝꯃꯒ ꯁꯠ ꯁꯠ ꯈꯣꯠꯇ꯭ꯔꯗꯤ ꯅꯪꯕ ꯅꯠꯇꯦꯗ
ꯑꯗꯣ ꯕꯦꯡꯒꯤꯡ ꯊꯥꯕꯁꯦ ꯍꯧꯖꯤꯛ ꯑꯇꯣꯞꯄ ꯍꯥꯏꯗꯤ ꯖꯦꯅꯔꯦꯜ ꯀꯣꯏꯁꯟ ꯀꯩꯀꯥꯖꯨ ꯂꯣꯏ ꯌꯥꯎꯔꯤ ꯅꯠꯇ꯭ꯔꯣ
ꯖꯦꯅꯔꯦꯜ ꯀꯔꯤꯕ
ꯖꯦꯅꯔꯦꯜ ꯀꯣꯏꯁꯟꯒꯨꯝꯕ ꯑꯇꯣꯞꯄꯁꯨ ꯌꯥꯎꯕ ꯅꯠꯇ꯭ꯔꯕ
ꯑꯣ ꯑꯗꯨꯅ ꯃꯦꯟꯁ ꯌꯥꯎꯋꯦ ꯃꯦꯟꯁꯇ ꯑꯗꯨ ꯌꯥꯎꯒꯅꯤ ꯄꯤꯂꯤꯝꯁꯇꯗꯤ ꯏꯪꯂꯤꯁꯅꯦ ꯃꯦꯠꯁꯅꯦ ꯔꯤꯖꯅꯤꯡꯅꯦ ꯑꯍꯨꯝꯖꯤꯅꯦꯕ
ꯑꯥ꯫
ꯄ꯭ꯔꯤ ꯄꯥꯁ ꯇꯧꯔ ꯃꯠꯁꯇꯅ ꯍꯧꯖꯤꯛꯀꯤ ꯖꯦꯅꯔꯦꯜ ꯏꯁꯇꯗꯤꯁꯇꯨ ꯌꯥꯎꯔꯛꯒꯅꯤ꯫
ꯑꯣ꯫ ꯑꯗꯨꯗꯤ ꯍꯟꯗꯛꯀꯤꯖꯦ ꯑꯗꯨꯝ ꯍꯥꯏꯗꯤ ꯍꯥꯏꯗꯤ ꯑꯦꯛꯖꯥꯝꯖꯤ ꯀꯌꯥꯔꯛꯃꯨꯛ ꯁꯨꯔꯒꯦ ꯑꯦꯄ꯭ꯂꯥꯏ ꯇꯧꯔꯤꯁꯦ꯫
ꯑꯩ ꯄꯤ ꯑꯣ ꯗꯤ ꯑꯍꯥꯟꯕ ꯑꯣꯏꯗꯨꯅꯦ ꯀ꯭ꯂꯥꯛꯇꯤ ꯑꯅꯤꯔꯛ ꯊꯥꯒ꯭ꯔꯦ꯫
ꯑꯣ ꯍꯟꯗꯛ ꯈꯜꯂꯗꯤ ꯑꯗꯨꯝ ꯊꯕꯛ ꯄꯥꯏꯁꯤꯟꯒ꯭ꯔꯅꯤꯅꯦ꯫
ꯎꯝ ꯈꯜꯂꯗꯤ ꯊꯕꯛ ꯇꯧꯇꯝꯃꯤ ꯀꯩꯅꯣ ꯈꯟꯗꯕꯩꯅꯤ ꯂꯩꯔꯤꯁꯦ꯫
ꯑꯗꯨ ꯑꯍꯤꯡ ꯇꯨꯝꯗꯕꯤꯗ ꯂꯥꯏꯔꯤꯛ ꯄꯥꯔ ꯅꯨꯡꯊꯤꯟꯒꯨꯝꯕꯖꯤ_ _ ꯍꯥꯏꯗꯤ ꯇꯨꯝꯕ ꯑꯗꯨꯝ ꯌꯥꯕ꯭ꯔꯣ ꯅꯠꯇ꯭ꯔꯒꯅ_ _ ꯑꯍꯤꯡ ꯇꯨꯝꯗꯃꯤꯅ ꯑꯃꯨꯛ ꯇꯨꯃꯝꯒꯗ꯭ꯔꯥꯅ꯫
ꯈꯪꯗ꯭ꯔꯦ ꯑꯩ ꯍꯧꯖꯤꯛ ꯌꯨꯝ ꯂꯩꯕꯅꯤꯅ ꯇꯔꯦꯠ ꯅꯤꯄꯥꯟ ꯑꯗꯨꯝ ꯍꯧꯒꯠꯂꯦ ꯑꯗ꯭ꯨꯋꯥꯏꯗ꯫
ꯑꯣ꯫
ꯑꯗꯨ ꯈꯣꯏꯅꯤ ꯑꯗꯨꯒ ꯅꯨꯡꯗꯤꯟꯗꯗꯤ ꯀꯩꯁꯨ ꯌꯨꯝꯗ ꯂꯩꯕꯅꯤꯅ ꯂꯥꯏꯔꯤꯛ ꯄꯥꯕ ꯌꯥꯗꯦꯕ꯫ ꯊꯕꯛ ꯀꯩꯀꯩ ꯂꯥꯛꯄꯅꯤꯅ ꯌꯥꯗꯦ꯫
ꯑꯗꯨ ꯄꯨꯡ ꯃꯔꯤ ꯃꯉꯥꯗꯪ ꯇꯨꯝꯕꯖꯦ ꯍꯛꯆꯥꯡ ꯀꯩꯝ ꯇꯧꯗꯕ꯭ꯔꯥ꯫
ꯍꯩꯅꯒ꯭ꯔꯦꯗ ꯑꯗꯨꯝ꯫
ꯏꯁꯥ ꯋꯥꯕꯤ ꯈꯣꯠꯄꯤ ꯀꯩꯝ ꯇꯧꯗꯦꯕ꯫
ꯇꯧꯗꯦꯗ ꯑꯗꯨꯗꯤ ꯑꯗꯨꯝ ꯑꯍꯥꯡꯕ ꯃꯇꯝꯗ ꯑꯗꯨꯝ ꯀꯩꯀꯩ_ _ ꯁꯄ꯭ꯂꯤꯃꯦꯟ ꯑꯗꯨꯝ ꯆꯥꯥꯁꯟꯕꯅꯤꯅ ꯀꯔꯤꯝ ꯀꯥꯏꯗꯦ ꯇꯧꯗꯦ꯫
ꯑꯣ ꯑꯩ ꯗꯤ ꯑꯁ ꯑꯗꯨꯗꯤ ꯁꯄ꯭ꯂꯤ_ _ ꯀꯩ ꯀꯩ ꯁꯄ꯭ꯂꯤꯃꯦꯟ ꯆꯥꯕꯅꯣ ꯑꯩꯈꯣꯏꯖꯨ ꯈꯔꯈꯪꯖꯜ ꯈꯪꯖꯜꯍꯧꯕ ꯌꯥꯏꯅ꯫
ꯇꯨꯝꯅꯤꯡꯉꯒꯅ ꯀꯣꯐꯤ ꯊꯥꯎꯑꯣꯀꯣ꯫ ꯇꯨꯝꯅꯤꯡꯕ ꯐꯕꯅꯦ ꯑꯗꯨ ꯏꯁꯥ ꯋꯥꯊꯔꯗꯤ_ _ ꯒ꯭ꯂꯨꯀꯣꯁꯀꯨꯝꯕ ꯑꯗꯨꯝ ꯊꯛꯆꯜꯂꯨ ꯒ꯭ꯂꯨꯀꯣꯁ ꯅꯠꯇ꯭ꯔꯒ ꯑꯣ ꯑꯥꯔ ꯑꯦꯁ ꯀꯨꯝꯕ꯫ ꯍꯥꯏꯗꯤ ꯋꯥꯊꯔꯒꯗꯤ ꯑꯗꯨꯃꯥꯏꯅ ꯊꯛꯄ ꯌꯥꯝ ꯑꯍꯦꯟꯕ ꯍꯥꯏꯗꯤ ꯌꯥꯝꯅ ꯀꯩꯅꯣ_ _ ꯑꯣꯏꯕ ꯍꯦꯕꯤ ꯁꯄ꯭ꯂꯤꯃꯦꯟ ꯅꯠꯇ꯭ꯔꯒꯖꯨ ꯀꯣ꯫
ꯑꯥ꯫
ꯎꯝ ꯇꯨꯝꯅꯤꯡꯉꯒꯕꯨꯗꯤꯀꯣ ꯂꯥꯏꯔꯤꯛ_ _ ꯄꯥꯕꯗ ꯇꯨꯝꯅꯤꯡꯉꯒꯗꯤ ꯀꯣꯐꯤ ꯊꯛꯄ ꯀꯣꯐꯤꯕꯨ ꯊꯛꯈ꯭ꯗꯤ ꯉꯝꯃꯤ꯫
ꯀꯣꯐꯤ ꯍꯥꯢꯖꯤ ꯗꯥꯏꯔꯦꯛ ꯕ꯭ꯂꯦꯛ ꯀꯣꯐꯤꯗꯨ ꯑꯣꯏꯗꯣꯏꯔꯣ꯫
ꯕ꯭ꯂꯦꯛ ꯀꯣꯐꯤꯃꯛꯇꯤ ꯅꯠꯇꯦꯗ ꯅꯦꯁ ꯀꯦꯞꯀꯤꯗꯣ꯫
ꯑꯥ ꯑꯥ꯫
ꯅꯦꯁꯀꯦꯄꯀꯤꯗꯣ ꯑꯇꯣꯞꯄ ꯀꯩꯝ ꯍꯥꯄꯇ꯭ꯔꯖꯨ ꯁꯪꯒꯣꯝꯒꯨꯝꯕ ꯍꯥꯄꯀꯗꯕꯅꯦ ꯁꯪꯣꯒꯣꯝꯒ ꯍꯥꯄꯗꯤ ꯇꯝꯅꯤꯡꯕꯅꯦꯕꯀꯣ ꯁꯪꯒꯣꯝ ꯍꯥꯄꯇꯕꯤꯗ ꯑꯗꯨꯈꯛ _ _
ꯑꯗꯨꯈꯛ ꯊꯤꯠ ꯑꯗꯨꯈꯛ ꯊꯥꯛꯄ꯫
ꯑꯣꯀꯦ ꯌꯥꯎꯗꯦ ꯆꯤꯅꯤ ꯆꯤꯅꯤ ꯀꯩꯀꯥꯖꯨ ꯌꯥꯎꯗꯕꯤ꯫
ꯎꯝ ꯆꯤꯅꯤ ꯌꯥꯎꯕꯖꯨ ꯌꯥꯗꯦ ꯆꯤꯅꯤ ꯌꯥꯎꯔꯗꯤ ꯀꯥꯟꯗꯦ꯫
ꯑꯣ ꯑꯗꯨ ꯀꯣꯐꯤꯗꯦ ꯑꯗꯤꯛ ꯆꯨꯏꯌꯦꯗꯥꯏꯅꯦ ꯃꯤꯅ ꯍꯥꯏꯅꯕꯗ
ꯆꯨꯕꯅꯦ ꯑꯦꯗꯤꯛ ꯆꯨꯕꯖꯨ ꯇꯨꯅꯤꯡꯕꯩꯗꯤ ꯐꯩꯗ꯫ ꯀꯣꯐꯤꯗꯤ ꯆꯥꯛ ꯆ ꯆꯥꯛ ꯆꯥꯔꯤꯉꯩꯗ ꯊꯛꯄꯁꯤꯅ ꯐꯠꯇꯦ ꯆꯥꯛ ꯆꯥ ꯇꯣꯛ_ _ ꯉꯁꯥꯏ ꯆꯥꯛ ꯆꯥꯔꯀꯥꯟꯗ ꯊꯛꯄ ꯑꯗꯨꯃꯗꯤ ꯀꯥꯟꯅꯩ꯫
ꯍꯥꯏꯗꯤ ꯆꯥꯛ ꯆꯥꯔꯒ ꯇꯨꯝꯅꯤꯡꯉꯛꯄ ꯇꯨꯝꯅꯤꯡ ꯆꯥꯛ ꯆꯥꯔ ꯇꯣꯛꯑ ꯇꯨꯝꯅꯤꯡꯕ ꯌꯥꯎꯋꯤꯗꯅ꯫ ꯑꯗꯨꯗ ꯑꯗꯨꯗ ꯊꯥꯛꯑꯣ ꯇꯨꯝꯅꯤꯡꯗꯕꯅꯦꯕ
ꯑꯣꯀꯦ ꯑꯣꯀꯦ ꯕ꯭ꯔꯣꯁꯤꯗꯤ ꯍꯧꯖꯤꯛꯇꯅꯤ ꯂꯥꯏꯔꯤꯛ ꯄꯥꯕꯒꯤ ꯍꯥꯏꯗꯤ ꯄꯥꯕ ꯌꯥꯅꯕ ꯇꯦꯛꯅꯤꯛꯁꯦ ꯃꯈꯟ ꯃꯈꯟ ꯑꯦꯄ꯭ꯂꯥꯏ ꯇꯧꯔꯝꯃꯤꯅꯦ
ꯎꯝ ꯃꯇꯝ ꯊꯥ ꯑꯃ ꯂꯦꯞꯊꯣꯛꯎꯔꯦꯕ ꯂꯥꯏꯕ꯭ꯔꯦꯔꯤꯁꯦ ꯑꯗꯨꯅꯅꯦꯕ ꯁꯤꯠ ꯐꯪꯈꯤꯗꯕ ꯍꯧꯖꯤꯛ ꯁꯤꯠ ꯍꯥꯡꯕ ꯉꯥꯏꯔꯤꯅꯦ
ꯂꯥꯏꯕ꯭ꯔꯦꯔꯤ ꯂꯥꯏꯕ꯭ꯔꯦꯔꯤꯁꯦ ꯃꯣꯏꯒꯤ ꯊꯥ ꯊꯥꯒꯤ ꯑꯣꯏꯅ ꯊꯤꯔꯣ ꯅꯠꯇ꯭ꯔꯒꯅ ꯃꯣꯏꯒꯤ ꯆꯍꯤꯒꯤ ꯇꯧꯕꯁꯨ ꯂꯩꯗꯥꯏꯅꯦ
ꯂꯩ ꯆꯍꯤꯒꯤ ꯂꯩ ꯑꯗꯨ ꯑꯣꯏꯔꯁꯨ ꯀꯅꯥ ꯆꯍꯤ ꯄꯥꯕ ꯑꯗꯨꯗꯤ ꯇꯝꯕ ꯉꯝꯗꯕ ꯌꯥꯎꯋꯤꯅ ꯑꯗꯨꯅ ꯢꯁꯅꯥ ꯊꯥ ꯊꯥꯒꯤ ꯌꯥꯎꯋꯤ
ꯑꯣ ꯊꯥ ꯑꯃ ꯇꯧꯔꯤꯀꯥꯟꯗ ꯑꯃ ꯄꯦ ꯇꯧꯍꯧꯗꯕꯩꯔꯕ
ꯎꯝ ꯅꯠꯇꯦ ꯑꯩꯅ ꯃꯇꯝ ꯊꯥ ꯑꯃ ꯂꯦꯞꯊꯣꯛꯎꯕ ꯊꯥ ꯑꯃ ꯐꯥꯔꯛ ꯇꯥꯕ ꯂꯞꯄ ꯎꯕ ꯍꯥꯏꯇꯥꯔꯦ ꯑꯗꯨ ꯃꯊꯪ ꯄꯥꯒꯦ ꯇꯧꯔꯀꯥꯟꯗ ꯑꯃꯨꯛ ꯐꯪꯗ ꯑꯗꯨꯢꯅꯤꯗ
ꯑꯗꯨꯗꯤ ꯅꯣꯡꯃꯗꯤ ꯂꯥꯏꯔꯤꯛ ꯌꯥꯝ ꯄꯥꯔꯝꯗꯧ ꯃꯥꯜꯂꯦ ꯅꯣꯡꯃ ꯄꯨꯡ ꯀꯌꯥꯃꯨꯛꯇꯤ ꯂꯥꯏꯔꯤꯛ ꯄꯥꯒꯦ
ꯂꯥꯏꯕ꯭ꯔꯦꯔꯤ ꯂꯩꯔꯤꯉꯩꯗ ꯑꯗꯨ ꯄꯨꯡ ꯇꯔꯥꯃꯨꯛ ꯍꯦꯜꯂꯤꯗ ꯄꯥꯕ ꯉꯝꯃꯦ ꯂꯦꯞꯇꯕꯤ ꯄꯥꯕ ꯉꯝꯃꯦꯕ
ꯑꯣ ꯇꯨꯝꯅꯤꯡꯕ ꯑꯃ ꯐꯥꯎꯗꯦ ꯑꯗꯨꯝ ꯀꯣꯐꯤ ꯊꯛꯑ ꯊꯛꯑꯒ ꯑꯗꯨꯝ ꯄꯥꯏꯔꯦ
ꯎꯝ ꯂꯥꯏꯕ꯭ꯔꯦꯔꯤꯗ ꯂꯩꯔꯗꯤꯀꯣ ꯇꯨꯝꯅꯤꯡꯕ ꯐꯥꯎꯗꯦ ꯍꯥꯏꯔꯤꯁꯦ ꯑꯗꯨꯝ ꯂꯥꯏꯕ꯭ꯔꯦꯔꯤ ꯂꯥꯛꯄ ꯃꯤ ꯃꯌꯥꯝꯗꯣ ꯃꯣꯏ ꯄꯥꯕꯗ ꯑꯗꯨ ꯎꯕꯗꯁꯨ ꯄꯥꯅꯤꯡꯕꯁꯨ ꯄꯣꯛꯄꯅꯦ ꯑꯗꯨꯗꯒꯤ ꯏꯁꯥꯗ ꯗꯤꯁꯇ꯭ꯔꯦꯛꯁꯟꯁꯨ ꯂꯩꯇ꯭ꯔꯦꯅ ꯑꯗꯨꯒꯗꯤ ꯔꯨꯇꯤꯟꯁꯨ ꯁꯦꯝꯃ ꯄꯥꯈꯤꯕꯅꯤꯅ ꯋꯥꯈꯜꯗ ꯇꯨꯅꯤꯡꯕ ꯈꯣꯠꯄ ꯑꯝꯇ ꯐꯥꯎꯗꯕꯅꯦꯕ
ꯑꯣ
ꯍꯥꯏꯗꯤ ꯆꯥꯛ ꯆꯥ ꯍꯥꯏꯗꯤ ꯑꯌꯨꯛ ꯆꯠꯈꯤꯗꯅꯤ ꯍꯥꯏꯗꯤ ꯑꯩ ꯍꯣꯔꯦꯟ ꯄꯨꯡ ꯑꯩꯈꯣꯏ ꯢꯁꯥ ꯉꯥꯛ ꯄꯣꯊꯥꯅꯤꯡꯕ ꯃꯇꯝꯗ ꯄꯨꯡ ꯕꯥꯔꯣ ꯅꯠꯇ꯭ꯔꯒꯅ ꯑꯃ ꯑꯗꯨꯋꯥꯏ ꯀꯥꯈꯠꯂꯒ ꯆꯥꯛ ꯆꯥꯔꯅꯤ ꯑꯗꯨ ꯉꯍꯥꯛꯇꯪ ꯔꯤꯐ꯭ꯔꯦꯁ ꯇꯧꯊꯣꯛꯑꯅꯤ ꯑꯗꯨꯒ ꯅꯨꯡꯗꯥꯡꯒꯤ ꯑꯗꯨ ꯄꯥꯔꯅꯦꯕ ꯍꯜꯂꯛꯇ ꯍꯥꯏꯗꯤ ꯀꯃꯥꯏ ꯀꯃꯥꯏꯅꯤ ꯂꯥꯏꯕ꯭ꯔꯦꯔꯤꯗꯗꯤ ꯏꯁꯥꯗ ꯀꯅꯥꯝꯇꯅ ꯍꯥꯏꯗꯤ ꯊꯕꯛ ꯑꯌꯦꯠꯄ ꯑꯝ ꯂꯥꯛꯑꯔꯣꯏꯅ ꯐꯪꯕꯨ ꯐꯪꯒ꯭ꯔꯗꯤ ꯑꯗꯨꯝ ꯉꯝꯕꯅꯦꯕ
ꯑꯗꯨ ꯃꯣꯏ ꯂꯥꯏꯕ꯭ꯔꯦꯔꯤꯗꯗꯤ ꯑꯃꯨꯛ ꯑꯦ ꯁꯤꯒ ꯊꯥꯏ ꯌꯥꯝ ꯅꯨꯡꯉꯥꯏꯅ ꯂꯩ ꯍꯥꯏꯅꯩ
ꯎꯝ ꯊꯥꯗꯣꯏꯅꯦ ꯑꯗꯨꯕꯨꯗꯤ ꯍꯧꯖꯤꯛꯀꯥꯟꯒꯤ ꯃꯣꯏ ꯄ꯭ꯔꯥꯏꯕꯦꯠ ꯂꯥꯏꯕ꯭ꯔꯦꯔꯤꯗꯤ ꯑꯗꯨ ꯉꯥꯛꯇꯅꯤ ꯃꯣꯏꯁꯨ ꯑꯗꯨ ꯇꯧꯔꯒ ꯍꯧꯖꯤꯛ ꯀꯥꯟ ꯈꯪꯗꯦꯗ ꯂꯥꯏꯕ꯭ꯔꯦꯔꯤ ꯀꯜꯆꯔ ꯂꯥꯛꯄꯁꯤꯁꯨ ꯐꯩ ꯍꯥꯏꯔꯣ ꯍꯥꯏꯔꯣ
ꯃꯣꯏꯒꯤ ꯍꯥꯏꯗꯤ ꯃꯟꯂꯤ ꯄꯦꯃꯦꯟꯁꯦ ꯀꯌꯥ ꯀꯌꯥꯒ ꯑꯣꯏꯕꯖꯥꯠꯅꯣ
ꯃꯥꯜꯃꯤ ꯄꯦꯃꯦꯟꯁꯦ ꯑꯩꯅ ꯄꯥꯔꯝꯕꯗꯨꯗꯤ ꯆꯃꯥꯄꯟ ꯑꯣꯏꯌꯦꯕ
ꯑꯣ ꯆꯃꯥꯄꯟ
ꯍꯊꯥꯒꯤ ꯆꯥꯃꯥꯄꯟ ꯍꯥꯏꯁꯦ ꯑꯗꯨꯝ ꯅꯨꯡꯉꯥꯏꯌꯦ
ꯑꯗꯨꯝ ꯍꯥꯏꯗꯤ ꯍꯧꯖꯤꯛꯀꯥꯟꯗꯤ ꯑꯇꯣꯞꯄ ꯂꯤꯁꯤꯡ ꯍꯦꯟꯕ ꯈꯣꯠꯄꯁꯨ ꯑꯗꯨꯃꯥꯏꯅ ꯂꯩꯕ ꯃꯥꯜꯂꯦꯒꯣ
ꯍꯣꯏ ꯑꯗꯨꯝꯕꯗꯨꯗꯤ ꯄꯨꯡ ꯀꯨꯟꯃꯔꯤꯒꯤꯅꯤꯗ ꯇ꯭ꯋꯦꯟꯇꯤ ꯐꯣꯔ ꯑꯋꯥꯔ ꯄꯥꯕ ꯌꯥꯕꯒꯤꯅꯤ
ꯑꯣ
ꯇ꯭ꯋꯦꯟꯇꯤ ꯐꯣꯔ ꯑꯋꯥꯔꯗ ꯑꯗꯨꯝ ꯂꯥꯢꯕꯔꯤꯔꯤ ꯍꯥꯡꯉ ꯊꯝꯕ ꯂꯩꯌꯦꯕ
ꯑꯣ ꯕ꯭ꯔꯣꯁꯤꯅ ꯄꯨꯡ ꯀꯌꯥ ꯐꯥꯎꯒꯤ ꯑꯣꯏꯗꯣꯏꯕ
ꯑꯩꯈꯣꯏꯅ ꯑꯌꯨꯛ ꯄꯨꯡ ꯇꯔꯦꯠꯇ ꯍꯥꯡꯉꯒ ꯅꯨꯡꯗꯥꯡ ꯄꯨꯡ ꯅꯤꯄꯥꯟꯗ ꯊꯣꯡ ꯂꯣꯟꯒꯗꯧꯕ
ꯑꯣ
ꯈꯣꯏ ꯁꯣꯝ ꯁꯥꯏꯗꯀꯤꯗꯤ ꯗꯨꯝꯕ ꯄꯨꯡ ꯀꯨꯟ ꯃꯔꯤꯒꯤꯗꯣ ꯂꯩꯇ꯭ꯔꯤꯕꯀꯣ
ꯑꯥ
ꯑꯁꯣꯝ ꯏꯝꯐꯥꯜꯗꯒꯗꯤ ꯃꯣꯏ ꯗꯣꯞꯀꯗꯨꯗꯤ ꯄꯨꯡ ꯀꯨꯟꯃꯔꯤ ꯍꯥꯡꯕꯅꯦ
ꯑꯣ ꯃꯣꯏ ꯁꯦꯀ꯭ꯌꯨꯔꯤꯇꯤ ꯑꯗꯨꯝ ꯊꯝꯕ꯭ꯔꯣ ꯅꯠꯇ꯭ꯔꯒ ꯀꯃꯥꯏꯅ ꯇꯧꯒꯦ
ꯎꯝ ꯊꯝꯗꯣꯏꯅꯦ ꯁꯦꯀ꯭ꯌꯨꯔꯤꯇꯤ ꯂꯩꯗꯨꯏꯅꯦ ꯑꯩꯅ ꯄꯥꯏꯔꯤꯁꯤꯗꯤ ꯌꯨꯝꯒꯤꯗꯅꯦ ꯑꯩꯈꯣꯏ ꯃꯣꯏ ꯃꯣꯏ ꯃꯣꯏ ꯌꯨꯝꯒ ꯄꯨꯜꯂꯦꯕꯀꯣ
ꯑꯥ
ꯃꯣꯏ ꯌꯨꯝꯒꯤ ꯃꯤ ꯁꯦꯟꯅꯕꯅꯦꯕ ꯌꯨꯝꯒꯤ ꯃꯣꯏ ꯃꯣꯏ ꯃꯃꯥꯡꯗ ꯍꯥꯏꯇꯥꯔꯦ ꯑꯗꯨꯒꯤ ꯃꯣꯏ ꯥꯂꯥꯏꯕ꯭ꯔꯦꯔꯤ ꯑꯃ ꯁꯟꯗꯣꯛꯄ ꯍꯥꯏꯇꯥꯔꯦ
ꯑꯣ ꯃꯣꯏ ꯀꯥ ꯍꯥꯏꯗꯤ ꯑꯍꯥꯡꯕ ꯂꯩꯁꯤꯟꯕꯗꯣ ꯂꯥꯏꯕ꯭ꯔꯦꯔꯤ ꯑꯣꯟꯊꯣꯛꯄꯅꯦꯕ
ꯅꯠꯇꯦ ꯅꯠꯇꯦ ꯃꯣꯏꯒꯤ ꯑꯣꯏꯅ ꯃꯥ ꯌꯨꯝꯒ ꯄꯨꯟꯗꯦꯕ ꯍꯥꯏꯗꯤ ꯃꯣꯏ ꯗꯨꯀꯥꯟ ꯕꯔꯥꯒꯨꯝꯕꯅꯦ ꯃꯈꯥꯗ ꯗꯨꯀꯥꯟ ꯑꯦꯗꯣꯟ ꯇ꯭ꯔꯦꯠ ꯂꯩꯌꯦꯕꯀꯣ ꯑꯦꯖꯣꯜ ꯇ꯭ꯔꯦꯠꯀꯤ ꯃꯥꯊꯛ ꯅꯦꯕ ꯂꯥꯏꯕ꯭ꯔꯦꯔꯤ ꯂꯩꯁꯤꯅ ꯑꯩꯈꯣꯏ ꯑꯩꯈꯣꯏꯁꯤꯅ ꯃꯈꯥꯗ ꯑꯗꯨꯝ ꯐꯤꯔꯣꯟ ꯑꯃꯨꯛ ꯂꯩꯔꯦ ꯃꯊꯛꯇ ꯑꯗꯨꯝ ꯂꯝꯕꯤ ꯑꯣꯢ ꯍꯥꯢ ꯋꯥꯅꯤ ꯑꯗꯨꯝ ꯀꯥ ꯀꯩꯀꯥꯗꯣ ꯑꯗꯨꯝ ꯐꯖꯅ ꯁꯦꯝꯕꯅꯤꯅꯀꯣ ꯃꯈꯣꯟ ꯁꯥꯎꯟ ꯀꯩꯀꯥꯗꯤ ꯇꯥꯗꯦꯕ ꯀꯩꯁꯨ ꯅꯣꯏ ꯂꯥꯏꯔꯤꯛ ꯄꯥꯕ ꯍꯥꯏꯗꯣ ꯂꯥꯏꯕ꯭ꯔꯦꯔꯤꯗ ꯂꯥꯛꯄꯅꯤꯅ ꯃꯣꯏ ꯃꯁꯥ ꯃꯁꯥꯒꯤ ꯍꯦꯠ ꯐꯣꯟ ꯏꯌꯥꯔꯕꯠꯁꯨ ꯁꯤꯖꯤꯟꯅꯗꯨꯢꯅꯤ ꯑꯗꯨꯅ ꯂꯥꯡ ꯈꯣꯠꯄꯗꯤ ꯇꯥꯟꯅꯗ꯭ꯔꯦ
ꯑꯣ
ꯌꯥꯝ ꯅꯨꯡꯉꯥꯏ
ꯑꯗꯨ ꯑꯗꯨꯅꯕꯨ ꯐꯩꯅꯦ ꯌꯨꯝꯗ ꯂꯥꯏꯔꯤꯛ ꯄꯥꯕ ꯍꯥꯏꯁꯤꯗꯤ ꯑꯃꯨꯛ ꯉꯥꯏꯍꯥꯛꯇꯪ ꯂꯩꯔꯒ ꯄꯥꯈꯣꯜ ꯑꯃꯨꯛ ꯁꯤꯖꯤꯜꯂꯛꯀꯅꯤ
ꯎꯝ ꯃꯥꯅꯦ ꯃꯥꯅꯦ ꯑꯗꯨꯒꯤ ꯊꯕꯛꯁꯨ ꯆꯠꯇꯕꯁꯨ ꯌꯥꯗꯕ ꯌꯨꯝꯒꯤ ꯊꯕꯛꯅꯤ ꯅꯠꯇ꯭ꯔꯥ
ꯃꯥꯅꯦ ꯑꯗꯨꯁꯨ ꯅꯨꯡꯉꯥꯏꯇꯕꯀꯣ
ꯎꯝ ꯑꯩ ꯍꯥꯡꯕ ꯆꯪꯈꯔꯗꯧꯅꯤꯗ ꯆꯪꯕꯕꯨꯗꯤ ꯑꯃꯨꯛ ꯉꯥꯏꯕꯅꯦ ꯑꯩꯅ ꯍꯟꯗꯛ ꯊꯥꯒꯤꯁꯤ ꯂꯩꯒꯦꯅ ꯂꯩꯕꯅꯤꯗ ꯍꯟꯗꯛ ꯑꯦꯝ ꯕꯤ ꯕꯤ ꯑꯦ ꯑꯝꯕꯦꯗꯀꯔ ꯊꯥꯖꯤꯟꯕꯅꯦꯕ ꯑꯝꯕꯦꯗꯀꯔ ꯊꯥꯔꯨꯒꯦ ꯑꯝꯕꯦꯗꯀꯔ ꯈꯜꯂꯒꯗꯤ ꯑꯝꯕꯦꯗꯀꯔ ꯈꯜꯂꯒꯗꯤ ꯑꯦꯝ ꯌꯨꯗ ꯑꯣꯏꯅ ꯄꯥꯒꯦ ꯇꯧꯕꯅꯦꯕ ꯑꯝꯕꯦꯗꯀꯔ ꯈꯟꯗ꯭ꯔꯒꯗꯤ ꯑꯗꯨꯝ ꯁ꯭ꯋꯥꯏꯗ ꯑꯣꯏꯅ ꯑꯩꯩꯅ ꯍꯧꯖꯤꯛ ꯐꯪꯗ꯭ꯔꯤꯕ ꯄꯣꯠꯁꯦ ꯐꯪꯗ꯭ꯔꯒꯁꯨ ꯑꯇꯣꯞꯄ ꯂꯥꯏꯕ꯭ꯔꯦꯔꯤ ꯑꯣꯏꯅ ꯊꯤꯔ ꯄꯥꯔꯨꯔꯒꯦ ꯇꯧꯅꯦ
ꯑꯝ ꯌꯥꯏꯌꯦ ꯑꯝꯕꯦꯗꯀꯔꯒꯤ ꯗꯦꯠ ꯀꯌꯥꯗꯅꯣ ꯃꯣꯏꯒꯤ ꯍꯟꯗꯛ ꯀꯨꯏꯗꯤ ꯀꯨꯔꯝꯃꯔꯣꯏ
ꯎꯝ ꯇꯥꯡ ꯀꯨꯟ ꯃꯉꯥꯗ ꯄꯣꯁꯄꯣꯟ ꯇꯧꯒꯔꯕꯅꯦ ꯗꯦꯠ ꯅꯥꯏꯇꯤꯟꯗ ꯇꯥꯔꯝꯃꯣꯢ
ꯑꯝꯕꯦꯗꯀꯔꯒꯤ ꯀꯣꯏꯁꯟꯗꯤ ꯑꯗꯨꯝ ꯂꯨꯕꯖꯠꯂꯣ ꯃꯤ ꯑꯗꯨꯝ ꯃꯤ ꯃꯌꯥꯝ ꯌꯥꯝ ꯈꯟꯗꯤ ꯈꯟ ꯃꯥꯂꯦ
ꯀꯣꯏꯁꯟ ꯂꯥꯏ ꯃꯣꯏ ꯁꯤꯠ ꯌꯥꯝ ꯀꯧꯗꯕ ꯊꯥꯕ ꯂꯥꯛꯄ ꯃꯤꯅ ꯌꯥꯝꯕ ꯑꯗꯨꯅꯅꯦ ꯃꯤ ꯌꯥꯝꯃꯅꯤꯅ ꯀꯥꯠ ꯐꯣꯞꯇꯣ ꯋꯥꯡꯉꯦꯅ
ꯑꯥ
ꯑꯗꯨꯅꯤ ꯑꯗꯨꯗ ꯑꯩꯈꯣꯏꯗꯤ ꯑꯣ ꯕꯤ ꯁꯤꯅꯤ ꯃꯣꯏ ꯑꯝꯕꯦꯗꯀꯔꯒꯤꯗ ꯄꯤꯔꯤꯕ ꯑꯣꯄꯣꯔꯆꯨꯅꯤꯇꯤ ꯑꯦꯁ ꯁꯤꯒ ꯑꯦꯁ ꯇꯤꯒꯗ ꯄꯤꯕꯅꯦꯕ ꯑꯗꯣ ꯑꯣ ꯕꯤ ꯁꯤꯒꯤꯗꯗꯤ ꯑꯣ ꯕꯤ ꯁꯤꯒꯤꯅ ꯇꯝꯒꯦꯗꯤ ꯃꯥꯛ ꯌꯥꯝ ꯐꯪꯗ ꯌꯥꯗ꯭ꯔꯦ
ꯑꯣ